ꯎꯝ ꯇꯥꯔꯦ ꯇꯥꯔꯦ ꯀꯩꯗꯧꯔꯝꯃꯤꯅꯣ ꯇꯥꯔꯤ ꯇꯥꯔꯕꯕꯨ ꯇꯔꯦꯠ
ꯂꯥꯏꯟ ꯂꯧꯅꯔꯝꯃꯤꯅꯦ ꯍꯌꯦꯡ ꯄ꯭ꯔꯣꯒꯥ꯭ꯔꯝ ꯈꯔ ꯂꯩ ꯍꯥꯏꯌꯦ
ꯑꯣ ꯀꯩꯀꯩ ꯄ꯭ꯔꯣꯒꯥ꯭ꯔꯥꯝ ꯀꯩ ꯄ꯭ꯔꯣꯒꯥꯥꯝꯅꯣ
ꯑ
ꯑꯣ ꯀꯥꯛ ꯀꯪꯂꯥꯁꯤꯗ ꯍꯥꯏꯈ꯭ꯔꯦꯅꯦ ꯉꯁꯤꯁꯦ ꯀꯪꯂꯥꯁꯦ ꯍꯌꯦꯁꯦ ꯌꯥꯝ ꯂꯨꯕ ꯂꯥꯏ ꯊꯧꯔꯝ ꯑꯃ ꯂꯩꯕ ꯃꯥꯜꯂꯦ
ꯈꯪꯗꯦ ꯀꯪꯂꯥ ꯆꯠꯁꯦꯁꯤꯅꯕꯨ ꯂꯣꯏꯔꯦ ꯅꯀꯥꯟꯗ ꯈꯦꯆꯤ ꯍꯧꯔꯒꯦ ꯀꯪꯂꯒꯥꯥꯗ ꯄꯨꯁꯤ ꯈꯔ ꯆꯥꯎꯔꯁꯤ
ꯎꯝ ꯑꯗꯨꯅꯦ ꯃꯤꯅ ꯌꯥꯗꯦ ꯍꯥꯏꯔꯁꯨ ꯌꯥꯏ ꯍꯥꯏ ꯃꯣꯏ
ꯑꯗꯨ ꯀꯅꯥꯅ ꯌꯥꯏ ꯍꯥꯏꯅꯣ ꯑꯩꯁꯨ ꯌꯥꯗꯦꯅ ꯈꯣꯝꯃꯝꯝꯕꯅꯦ ꯃꯤ ꯌꯥꯗꯕꯅꯦ ꯍꯥꯏꯔꯁꯨ ꯈꯪꯅꯕ ꯂꯩꯌꯦ
ꯌꯥꯗꯦ ꯈꯪꯅꯕ ꯂꯩ ꯍꯥꯏꯌꯦ ꯃꯣꯏ ꯈꯪꯅꯔꯗꯤ ꯑꯗꯨꯝ ꯌꯥꯕ ꯈꯪꯗꯦ
ꯈꯪꯅꯕ ꯅꯠꯇꯦ ꯁꯝ ꯐꯣꯔꯒꯥꯟꯣꯔꯛ ꯁꯝ ꯐꯣꯔ ꯇꯥꯟꯊꯣꯔꯛꯇꯣꯏꯅꯤꯀꯣ ꯀꯪꯂꯅꯥ ꯃꯅꯨꯡꯝ ꯆꯄ ꯀꯅꯥꯗ ꯆꯤꯡꯒꯝ ꯃꯀꯣꯡꯝꯕ ꯄꯨꯁꯤꯟꯕ ꯌꯥꯗꯕ
ꯍꯣꯏꯕꯗꯣ ꯁꯝꯐꯣꯏꯔ ꯇꯥꯟꯊꯣꯔꯛꯄꯗꯣ ꯑꯗꯨ ꯑꯣꯏꯔꯗꯤ ꯈꯔ ꯐꯩꯑꯕ ꯃꯣꯏꯒꯤ ꯁꯦꯀꯌꯨꯔꯤꯇꯤ ꯃꯌꯥꯝꯗꯨꯝ ꯐꯥꯔꯒ ꯐꯦꯁꯕꯨꯛꯇꯒ ꯌꯥꯗꯕ ꯊꯕꯛꯇꯣ ꯍꯟ ꯍꯟꯖꯤꯟ ꯍꯟꯖꯤꯟ ꯇꯧꯅꯨ ꯍꯥꯏꯔ ꯇꯧꯔꯝꯃꯦꯅ ꯊꯥꯒꯠꯂꯛꯄ
ꯐꯠꯇꯦ ꯑꯗꯨꯅꯦ ꯑꯩꯁꯦ ꯑꯇꯩ ꯑꯇꯩꯗꯤ ꯐꯔꯗꯤ ꯀꯪꯂꯥꯗ ꯄꯨꯁꯤꯜꯂꯒ ꯆꯥꯕꯁꯤꯗꯤ ꯌꯥꯝ ꯂꯥꯞꯄ ꯃꯤ ꯄꯣꯛꯇ ꯀꯩꯁꯨ ꯇꯧꯔꯔꯣꯏ ꯍꯥꯏꯕ
ꯃꯥꯅꯦ ꯑꯗꯨꯅꯦ
ꯍ ꯆꯠꯂꯒ ꯈꯦꯠꯁꯤ ꯍꯧꯔꯛꯀꯦ ꯆꯥꯔꯁꯤ ꯑꯃꯅ ꯑꯃ ꯈꯪꯅꯕ ꯂꯩ ꯌꯥꯅꯤ ꯍꯥꯏꯅꯒꯦ ꯈꯪꯗꯦ
ꯑꯩ ꯆꯍꯤ ꯆꯥꯗꯧꯕ ꯊꯕꯛꯇꯤ ꯇꯧꯅꯤꯡꯗꯦ
ꯍꯣꯏꯣꯏ
ꯄꯣꯏꯁꯥ ꯆꯧꯔꯅꯤꯁꯦ ꯂꯩꯍꯧꯔ ꯑꯗꯨ ꯃꯥ ꯃꯣꯏꯒꯤ ꯃꯣꯏꯒꯤ ꯃꯊ ꯁꯣꯐꯥꯁꯤꯗꯤ ꯌꯥꯝ ꯅꯨꯡꯉꯥꯏꯅ ꯐꯝꯕꯗꯒ ꯖꯔ ꯆꯪꯈꯤꯌꯦ
ꯄꯦꯀꯦꯠ ꯂꯥꯎꯕꯗ
ꯑꯥ
ꯑꯥ
ꯉꯍꯥꯛ ꯂꯩꯔ ꯐꯝꯃꯨꯗ꯭ꯔꯣꯕꯅꯦ ꯑꯩꯁꯨ
ꯅꯪꯐꯝꯝꯗ ꯐꯝꯃꯨꯅꯨꯗ ꯃꯤ ꯐꯝꯃꯝꯅꯤ
ꯑꯩ ꯁꯒꯥꯏꯕꯗꯅꯦ ꯐꯝꯃꯤꯁꯦ ꯏꯕꯦꯝ
ꯐꯝ ꯀꯩꯅꯣ ꯁꯦꯒꯥꯏꯁꯦ ꯅꯪꯗꯨꯅ ꯑꯃꯨꯛ ꯈꯔꯗꯤ ꯁꯥꯔꯝꯃꯤ
ꯂꯦꯗꯔ ꯑꯣꯏꯕꯒꯤ
ꯁꯤꯅ ꯐꯤ ꯑꯣꯏꯌꯦ
ꯎꯝ
ꯃꯣꯏ ꯁ꯭ꯋꯥꯏꯁꯦ ꯌꯥꯝ ꯂꯥꯡꯉꯦ ꯑꯉꯥꯡ ꯅꯨꯕꯤ ꯌꯥꯝ ꯆꯦꯟꯕ ꯃꯥꯜꯂꯤꯀꯣ
ꯈꯪꯗꯦ ꯈꯪꯗꯦ ꯑꯆꯤꯛꯄ ꯖꯒꯥ ꯑꯝꯇ ꯂꯩꯇꯦ
ꯎ ꯁꯥꯟꯇꯤꯅ ꯁꯥꯟꯇꯤ ꯄꯥꯝꯕꯅꯦ ꯁꯥꯟꯇꯤ ꯐꯪꯗꯦ
ꯁꯇꯤ ꯐꯪꯗꯦ
ꯎ ꯑꯗꯨꯒ ꯑꯁꯀꯥꯟꯇꯣ ꯇꯥꯝꯗꯕꯨ ꯆꯠꯂꯨꯁꯦ ꯍꯥꯏꯕꯣ ꯃꯌꯥꯝ ꯑꯃ ꯍꯥꯏꯔꯤꯦ ꯅꯪꯕꯨ
ꯆꯠꯅꯤꯡꯉꯦ ꯑꯩꯁꯨ ꯑꯗꯣ ꯀꯥꯟꯗꯣꯗꯁꯨ ꯆꯠꯅꯤꯡꯉꯤꯠ ꯆꯠꯅꯤꯡꯕꯗꯤ ꯂꯣꯏꯅ ꯆꯠꯅꯤꯡꯉꯤꯗ ꯎꯄꯥꯏ ꯂꯩꯇꯕꯩ ꯋꯥꯅꯤ ꯅꯪꯕꯨ ꯃꯤꯒꯤ ꯁꯦꯟ ꯁꯤꯡꯕ ꯂꯣꯏꯈ꯭ꯔꯕꯣ
ꯑꯩꯅꯦ ꯃꯊꯥ ꯌꯥꯝ ꯁꯥꯔꯤꯕꯅꯤꯀꯣ ꯑꯩ ꯃꯊꯥ ꯑꯃꯁꯁꯥꯏ ꯀꯃꯥꯏꯅ ꯇꯧꯗꯣꯏꯅꯣꯦ ꯑꯗꯨꯕꯨ ꯅꯪꯕꯨ
ꯁꯤꯡꯗꯣꯛꯈ꯭ꯔꯣ ꯑꯗꯨ ꯁꯤꯡꯗꯣꯛꯈ꯭ꯔꯒꯅꯦ ꯅꯪ ꯁꯥꯟꯇꯤ ꯑꯣꯏꯔꯅꯤ ꯑꯗꯨꯏ ꯃꯈꯥ ꯇꯥꯗꯨꯅꯅꯦ ꯆꯠꯅꯕ ꯑꯃꯨꯛ ꯇꯨꯡꯁꯤꯜꯂꯣ
ꯎꯝ ꯇꯨꯡꯕꯩ ꯇꯨꯡ ꯆꯅꯤꯕꯣ ꯑꯁ ꯑꯁ ꯑꯩ ꯃꯊꯥꯃꯨꯛ ꯁꯥꯠꯂꯛꯑꯦ ꯅꯪꯅ ꯍꯧꯕꯗ ꯑꯩ ꯏꯁꯇꯣꯟ ꯆꯥꯐꯝꯒ ꯈꯪꯗ꯭ꯔꯦ ꯏꯕꯦꯝꯃꯩ
ꯁꯥꯔꯅꯨ ꯁꯥꯔꯕ ꯄꯩꯁꯥ ꯀꯌꯥ ꯋꯥꯠꯂꯤꯅꯣ
ꯃꯉꯥ ꯇꯔꯨꯛ ꯃ ꯋꯥꯠꯂꯤ ꯅꯪꯕꯣ
ꯀꯩꯅꯣ ꯚꯨꯠ ꯇꯝꯅꯔꯕ ꯀꯩꯅꯣꯝ ꯇꯧꯔꯦ ꯅꯦ ꯁ꯭ꯋꯥꯏꯁꯦ ꯑꯥ ꯕꯨꯠ ꯇꯝꯅꯕ ꯑꯣꯏꯔꯝꯗ꯭ꯔꯦꯍꯦ ꯅꯨꯡꯁꯤꯠꯅ ꯀꯣꯟꯁꯦ ꯁꯣꯔꯣ ꯁꯨꯔꯣ ꯆꯤꯡꯉ ꯄꯩ ꯈꯜꯂꯤꯃꯤ
ꯀꯅꯥꯝ ꯂꯩꯇ꯭ꯔꯣ
ꯀꯅꯥꯝ ꯂꯩꯇꯌꯦ
ꯑ ꯨꯙ ꯋꯥꯔꯥꯝꯅꯦꯗꯦꯝ
ꯎꯝ ꯃꯥ ꯂꯪꯕ ꯃꯥ
ꯅꯉꯣꯟꯗꯩ ꯈꯛꯇ ꯄꯨꯒꯦꯗꯅ
ꯀꯌꯥ ꯄꯥꯝꯒꯦ
ꯑꯃ
ꯑꯃ ꯑꯗꯨ ꯑꯩ ꯍꯌꯦꯡꯅꯦ ꯀꯩꯅꯣ ꯆꯠꯅꯤꯕ ꯇ꯭ꯔꯤꯠꯃꯦꯟ ꯆꯠꯂꯨꯅꯤꯕꯗ ꯃꯣꯏ ꯍꯤꯗꯥꯛꯇꯣ ꯂꯩ ꯍꯥꯏꯔꯛꯀꯅꯤꯕ ꯑꯗ ꯀꯌꯥ ꯍꯥꯏꯔꯛꯇꯣꯏꯅꯣ ꯈꯪꯗꯦꯕ ꯑꯗꯨꯗ ꯂꯦꯝꯃꯗꯤ ꯄꯨꯔꯣ ꯂꯦꯝꯗ꯭ꯔꯗꯤ ꯈꯪꯗꯦ ꯎꯄꯥꯏ ꯂꯩꯇꯦ
ꯑꯁ ꯀꯩꯅꯣ ꯃꯦꯝ ꯌꯥꯝ ꯆꯪꯕ꯭ꯔꯥ ꯇ꯭ꯔꯤꯠꯃꯦꯟ ꯆꯠꯄꯗꯣ ꯍꯤꯗꯥꯛꯇꯣ ꯑꯃꯨꯛ ꯂꯩꯌꯨ ꯍꯥꯏꯔꯛꯇꯣꯏꯔ
ꯃꯣꯏꯅ ꯍꯤꯗꯥꯛꯇꯣ ꯁꯤꯜꯂ ꯁꯤꯜꯂ ꯄꯤꯔꯛꯇꯣꯏꯅꯦ ꯐꯣꯔꯇꯤꯟ ꯗꯦꯖ ꯈꯨꯗꯤꯡꯒꯤ ꯑꯩꯒꯤ ꯀꯩꯅꯣꯁꯦ ꯌꯦꯡꯉꯒ ꯏꯝꯄ꯭ꯔꯨꯞꯃꯦꯟ ꯀꯌꯥꯝ ꯂꯩꯔꯦ ꯌꯦꯡꯗꯣꯏꯅꯤ
ꯍꯣꯏ ꯑꯗꯨꯁꯨ ꯇꯧꯗꯤ ꯌꯥꯗꯕꯅꯤꯅꯦ ꯌꯦꯡꯊꯣꯛ ꯌꯦꯡꯊꯣꯛꯎ
ꯁꯥꯒꯩ ꯉꯟꯕꯤ ꯀꯂꯦꯛꯁꯟ ꯃꯣꯏ ꯑꯁꯤꯒꯤ ꯀꯂꯦꯛꯁꯟꯁꯤꯕꯨ ꯍꯧꯖꯤꯛ ꯀꯂꯦꯛꯁꯟ ꯑꯣꯏꯔꯤꯕꯣ
ꯀꯔꯝꯕꯅꯣ
ꯅꯣꯏꯒꯤ ꯊꯪꯅꯕꯒꯤ ꯀꯂꯦꯛꯁꯟ ꯑꯃ ꯍꯥꯡꯕꯩ ꯁꯪꯒꯥꯕꯒ ꯇꯧꯈꯤꯕꯗꯨꯣ
ꯀꯔꯝ ꯕꯨ ꯀꯜꯌꯁꯟꯅꯣ
ꯑꯁ ꯃꯃꯤꯡ ꯄꯟꯅꯤꯡꯗꯔꯦ ꯑꯩ ꯀꯂꯦꯛꯁꯟꯗꯣ
ꯈꯪꯗꯦꯗ ꯀꯔꯤ ꯀꯔꯤꯅꯣ ꯀꯃꯥꯏꯅ ꯇꯧꯈ꯭ꯔꯕꯅꯣ ꯅꯣꯡꯇꯕꯨ ꯆꯪꯉꯨꯗꯤ
ꯃꯣꯏ ꯄꯣꯁꯇꯔꯁꯦ ꯎꯔꯛꯄ ꯑꯗ ꯍꯪꯉꯛꯏ ꯏꯅꯤꯅꯦ ꯁꯨꯝ ꯅꯍꯥꯃꯨꯛꯇꯤ ꯁꯪꯒꯥꯗꯅ ꯈꯣꯠꯇꯅ ꯇꯧꯈꯤꯕꯗꯨꯗ
ꯃꯥꯥꯟꯗ꯭ꯔ ꯑꯌꯥ ꯇꯇꯥꯥ ꯇꯥꯗꯦ ꯑꯗꯒꯤ ꯄꯣꯠ ꯑꯃ ꯀꯩꯅꯣ ꯇꯧꯕ ꯈꯣꯠꯄꯁꯨ ꯑꯩꯈꯣꯏ ꯅꯣꯡꯇꯁꯨ ꯆꯪꯉꯒ ꯍꯪꯉꯨꯗꯦ ꯇꯧꯗ ꯃꯤꯁꯨ ꯂꯥꯛꯁꯨ ꯂꯥꯛꯇ ꯑꯣꯏꯏꯗꯕ ꯈꯥꯗꯗ ꯌꯥ ꯑꯁꯤꯅꯁꯨ ꯌꯥꯗꯕ ꯆꯔ
ꯎꯝ ꯍꯁ ꯃꯥꯜꯂꯪꯕꯅꯒ ꯅꯨꯡꯉꯥꯏꯔꯤꯕ ꯇꯧꯔꯤꯁꯦ
ꯎꯝ ꯅꯨꯡꯁꯤꯠ ꯅꯨꯡꯁꯥꯁꯦ ꯀꯃꯥꯏꯅ ꯇꯧꯔꯤꯒꯦ
ꯑꯗꯨꯅꯤ ꯁꯤꯅꯔꯤꯁꯦ ꯐꯖꯔꯗꯤ ꯋꯥꯈꯜꯁꯦ ꯅꯨꯡꯉꯥꯏꯅꯦ
ꯎꯝ ꯋꯥꯈꯜ ꯑꯃ ꯏꯪꯗ꯭ꯔꯣ
ꯑꯩ ꯍꯧꯖꯤꯛ ꯂꯩꯔꯤꯁꯦ ꯁꯤꯗ ꯃꯣꯏꯒꯤ ꯋꯥ ꯎ ꯋꯥ ꯒꯁꯦ ꯈꯔ ꯍꯧꯕꯅꯤꯅꯀꯣ ꯌꯥꯝꯃꯛ ꯍꯧꯗ꯭ꯔꯁꯨ ꯅꯨꯡꯁꯤꯠ ꯀꯁꯦ ꯑꯁ ꯕꯨꯠ ꯇꯝꯅꯩꯔꯦ ꯀꯩꯅꯣꯝ ꯇꯧꯔꯦꯗ ꯁꯣꯝꯗ ꯅꯨꯡꯁꯤꯠꯁꯦ ꯁꯤ ꯎ ꯁꯤꯠꯂꯛꯑꯦꯕꯀꯣ ꯑꯗꯨꯅꯅꯦ ꯌꯥꯝ ꯅꯨꯡꯉꯥꯏ ꯃꯈꯣꯟꯒꯁꯦ
ꯇꯥꯗꯤ ꯅꯨꯡꯁꯤꯠꯄ ꯃꯈꯣꯟꯗꯤ ꯈꯪꯉꯤ ꯏꯁꯥꯗꯒ ꯌꯩꯔꯒ ꯋꯥꯈꯜ ꯑꯃꯒ ꯊꯣꯛꯄꯗꯣ
ꯎꯝ
ꯑꯗꯨ ꯇꯧꯔꯝꯒꯅꯤ
ꯑꯁ ꯅꯨꯡꯁꯥ ꯁꯥꯕꯁꯤꯗ ꯖꯤꯡꯒꯥ ꯃꯊꯛꯁꯤꯗ ꯎꯆꯦꯒ ꯆꯠꯄꯁꯦ
ꯎꯝ ꯁꯥꯔꯑꯝꯅꯦ ꯃꯣꯏꯗꯤ ꯀꯩꯁꯨ ꯌꯥꯝ ꯁꯥꯔꯝꯃꯣꯏꯗ
ꯑꯝ
ꯎꯆꯦꯛ ꯋꯥꯌꯥꯒ ꯃꯈꯣꯟꯒꯗꯣ ꯇꯥꯗꯕ ꯀꯨꯏꯔꯦ
ꯃꯣꯏꯗꯤ ꯁꯥꯔꯁꯨ ꯕ꯭ꯔꯪ ꯕ꯭ꯔꯪ ꯕ꯭ꯔꯪ ꯆꯠꯂꯅꯤ ꯑꯗꯨꯒ ꯏꯁꯤꯡꯗ ꯆꯨꯞ ꯂꯨꯞꯄꯁꯨ ꯌꯥꯏ
ꯎꯝ
ꯎꯝ
ꯅꯨꯡꯉꯥꯏꯖꯔꯝꯅꯦ ꯑꯗꯨꯗꯤ ꯑꯣ ꯅꯪ ꯃꯈꯣꯟ ꯇꯥꯔꯦ ꯅꯨꯡꯁꯤꯠꯀꯤ ꯅꯨꯡꯁꯤꯠꯁꯤꯠꯄ꯭ꯔꯥ
ꯅꯥꯃꯤꯕ ꯃꯥꯂꯪꯒꯤ ꯅꯨꯡꯁꯤꯠ ꯃꯈꯣꯟꯁꯦ ꯇꯥꯎ ꯅꯪ ꯇꯥꯗꯕ ꯀꯨꯏꯔꯝꯂꯅꯤ
ꯀꯨꯏꯔꯦ ꯑꯆꯤꯛꯄꯗꯒ ꯂꯩꯔꯒ ꯏꯪ ꯏꯪꯒ ꯂꯥꯎꯒ ꯅꯨꯡꯁꯤꯠꯀ ꯁꯤꯠ ꯄꯥꯗꯣ
ꯌꯦꯡꯎꯅꯦ ꯑꯇꯤꯌꯥꯁꯦ ꯑꯃꯨꯛꯅꯅꯦꯁꯦ ꯃꯨꯁꯨꯛ ꯃꯨꯔꯅꯤ ꯑꯃꯨꯛ ꯍꯥꯡꯊꯣꯛꯈ꯭ꯔꯅꯤ ꯀꯔꯤꯅꯣ ꯁꯥꯟꯅꯕ ꯑꯃ ꯌꯥꯎꯔꯦ ꯍꯧꯖꯤꯛꯀꯥꯟꯒꯤꯅꯦ ꯈꯪꯗꯦ ꯍꯧꯖꯤꯛꯀꯥꯟ ꯄꯥꯈꯪ ꯂꯩꯁꯥ ꯕꯤꯒꯤ ꯔꯣꯃꯥꯟꯁꯀ ꯆꯞ ꯃꯥꯟꯅꯁꯜꯂꯛꯑꯕ ꯀꯩꯅꯣꯝ ꯇꯧꯔꯦ ꯍꯥꯏꯗꯤ ꯅꯣꯡꯁꯦ ꯇꯥꯗꯧꯕ ꯃꯥꯜꯂꯦꯀꯣ ꯃꯨꯔꯝꯃꯦ ꯑꯗꯩ ꯖꯔ ꯑꯄꯥꯏꯕ ꯂꯩꯆꯤꯟꯅ ꯍꯥꯏꯗꯣ ꯈꯪꯗꯦ ꯄꯥꯏꯔꯦꯀꯣ ꯄꯥꯏ ꯀꯥꯟꯁꯤꯗ ꯑꯃꯨꯛ ꯂꯣꯟꯁꯤꯜꯂꯒꯦ ꯄꯥꯏ ꯀꯥꯟꯁꯤꯗ ꯑꯃꯨꯛ ꯍꯥꯡꯗꯣꯔꯛꯑꯦ ꯍꯥꯡꯉꯣꯗꯅꯁꯨ ꯍꯥꯡꯗꯦ ꯑꯃꯨꯛ ꯃꯥꯡꯁꯤꯜꯂꯛꯑꯦ ꯀꯩꯅꯣ ꯈꯪꯗꯦ ꯃꯣꯏ ꯇꯣꯏꯁꯦ
ꯅꯣꯡꯁꯨ ꯑꯃꯨꯛ ꯖꯔ ꯃꯥꯡꯁꯤꯜꯂꯝꯗꯣꯏꯅꯦꯕ ꯈꯪꯕ꯭ꯔꯥ ꯑꯗꯒꯤ ꯅꯨꯡꯁꯥꯁꯦ ꯑꯃꯨꯛ ꯖꯔ ꯑꯃꯨꯛ ꯁꯥꯗꯣꯏꯅꯦꯕ ꯇꯧꯔꯤꯁꯦ ꯈꯪꯗꯦꯗ ꯍꯧꯖꯤꯛ ꯃꯇꯝꯁꯦ ꯑꯦ ꯒ꯭ꯔꯨꯞꯇꯣ ꯁꯣꯅꯤꯌꯥ ꯍꯣꯏ ꯀꯩꯍꯣꯏꯗꯣ ꯑꯝꯇ ꯍꯥꯞꯄꯣꯅ ꯍꯥꯏꯕꯅꯤꯅꯦ
ꯀꯩ ꯑꯣ ꯃꯣꯏ ꯍꯧꯖꯤꯛꯀꯤ ꯏꯅꯝꯃꯥ ꯃꯉꯥꯜꯂꯩꯝꯅ ꯁꯦꯝꯃꯛꯄꯗꯨꯔꯣ ꯑꯩꯉꯣꯟꯗꯗꯤ ꯍꯧꯖꯤꯛ ꯁꯨ ꯌꯥ ꯍꯥꯏ ꯇꯧꯗꯤꯌꯦ ꯅꯪ ꯑꯝꯇ ꯍꯥꯞꯄꯤꯌꯣ
ꯍꯣ ꯍꯣ ꯍꯣꯔꯦꯟ ꯍꯥꯞꯄꯒꯦ ꯑꯗꯨꯗꯤ ꯀꯩꯅꯣ ꯃꯣꯏ ꯃꯧ ꯑꯇꯩ ꯑꯇꯩꯒꯤ ꯑꯗ ꯄꯥꯎ ꯐꯥꯎꯅꯅꯕ
ꯎꯝ
ꯃꯤ ꯈꯔ ꯌꯥꯝꯕꯁꯤꯅ ꯐꯩꯕ ꯁꯥꯏꯅ ꯔꯣꯇꯦꯁ ꯁꯟꯁꯦ ꯆꯠꯂ ꯆꯠꯂꯒꯀꯣ ꯍꯥꯏꯗꯤ ꯃꯣꯏ ꯃꯤ ꯌꯥꯝꯕ ꯌꯥꯝꯗꯕ ꯑꯗꯨꯁꯨ ꯑꯃꯨꯛ ꯍꯥꯏꯕꯅꯤꯅ ꯎꯝ ꯉꯥꯎꯋꯦ ꯑꯗꯣ ꯀꯩꯅꯣ ꯇꯧꯕꯅꯗꯤ ꯐꯩ ꯅꯝꯃꯥ ꯀꯩꯅꯣꯅ ꯍꯥꯏꯕꯗꯣ ꯃꯤ ꯑꯃ ꯃꯉꯥ ꯃꯉꯥꯗꯣ ꯍꯥꯟꯅ ꯐꯖꯅ ꯅꯣꯡꯃ ꯅꯣꯡꯃ ꯂꯣꯏꯁꯤꯜꯂꯒꯅꯦ ꯁꯤꯜꯂ ꯁꯤꯜꯂꯒ ꯑꯃꯑꯣꯡ ꯁꯥꯟꯅꯕ ꯑꯗꯨꯅꯗꯤ ꯐꯕ ꯖꯥꯠꯅꯤ
ꯑꯣ ꯁꯥꯟꯅꯅꯤꯡꯤꯅꯦꯅ ꯍꯦꯛꯇ ꯃꯊꯣꯡꯅ ꯈꯪꯗꯦ ꯍꯥꯏꯕ ꯄꯪꯇꯧꯞ ꯄꯪꯅꯧꯇꯣꯞ ꯁꯨꯟꯅꯅꯕꯅ ꯇꯧꯕꯗꯣ ꯀꯩ ꯍꯤꯟꯖꯥꯡ ꯆꯥꯔꯒꯦ ꯅꯪ
ꯑꯩꯗꯤ ꯉꯁꯤ ꯀꯥꯡꯁꯣꯏ ꯊꯣꯡꯕ ꯆꯥꯏꯑꯦ ꯍꯋꯥꯏ ꯀꯔꯤ ꯀꯔꯤ ꯍꯋꯥꯏ ꯑꯩ ꯀꯥꯜꯂ ꯀꯣꯜꯂ ꯀꯥꯂꯝꯅꯤ ꯍꯥꯏꯕ ꯀꯥꯂꯝꯟꯗ꯭ꯔꯤ ꯍꯥꯏꯕ꯭ꯔꯥ ꯑꯗꯨ ꯑꯗꯒꯤ ꯍꯋꯥꯏ ꯔꯥꯖꯃꯥ ꯇꯧꯔꯒ ꯃꯌꯥꯟ ꯃꯌꯥꯟ
ꯅꯪ ꯏꯁꯤꯡ ꯀꯩꯀꯥ ꯆꯠꯄ ꯌꯥ ꯀꯥꯟꯇꯣ ꯗꯥꯝ ꯆꯠꯄ ꯌꯥꯒꯗ꯭ꯔꯣ
ꯌꯥꯅꯤꯗ ꯑꯗꯨꯕꯨꯗꯤ ꯂꯣꯛ ꯂꯣꯛ ꯈꯔ ꯐꯔꯛꯑꯒ ꯐꯕꯨꯗꯤ ꯐꯔꯦ ꯑꯗꯨꯝ ꯌꯥꯔꯅꯤ ꯀꯅꯥ ꯀꯅꯥ ꯆꯠꯁꯦ ꯍꯥꯏꯩꯅꯣ
ꯀꯞꯄꯅꯦꯕ ꯆꯠꯁꯅ
ꯀꯅꯥ ꯀꯅꯥ ꯈ ꯈꯠꯇ꯭ꯔꯦ ꯏꯝꯐꯥꯜꯗ ꯂꯩꯔꯨꯕꯁꯦ ꯋꯥꯏꯑꯦ ꯑꯦꯔꯣꯄ꯭ꯂꯦꯟ ꯃꯈꯣꯟꯁꯤꯅ ꯑꯝꯇ ꯀꯣꯛ
ꯀ ꯅꯛꯅꯕꯒꯤ
ꯎꯝ ꯑꯣ ꯑꯗꯣ ꯐꯔꯦ ꯐꯔꯦ ꯊꯝꯃꯒꯦ ꯉꯁꯤꯒꯤꯗꯤ
ꯍꯣꯏ ꯍꯣꯏ ꯊꯝꯃꯣ ꯊꯝꯃꯣ ꯎꯝ